ꯄꯤꯌꯦ ꯎꯝ
ꯁꯩꯒꯁ ꯑꯩ ꯏꯁꯩꯒ ꯁꯛꯀꯠꯂꯑꯩꯌꯦ
ꯑꯩꯒꯤ ꯉꯁꯥꯏ ꯅꯦꯆꯧꯕꯤꯗ ꯀꯣꯜ ꯇꯧꯕꯗꯣ
ꯑꯥ
ꯌꯥꯅꯒꯤꯗꯕꯗꯣ ꯇꯥꯛꯁ ꯑꯃ ꯃꯥꯡꯖꯩꯌꯦ
ꯃꯥꯡꯖꯕ꯭ꯔꯥ
ꯎꯝ
ꯃꯥꯏꯗꯣ ꯑꯗꯨꯝ ꯏꯅꯣ ꯃꯟꯇꯦꯅꯦꯟꯁ ꯁꯤ ꯌꯥꯗꯦ ꯇꯧꯔꯔꯣꯏ
ꯈꯪꯗꯦ ꯍꯧꯖꯤꯛ ꯍꯧꯖꯤꯛꯇ ꯊꯣꯛꯂꯦꯑꯦꯕ ꯑ ꯇꯥꯛꯁ ꯀꯝꯄ꯭ꯂꯤꯇꯦꯠ ꯑꯩꯅ ꯑꯗꯨꯒ ꯋꯥꯔꯤ ꯁꯥꯟꯅꯒꯤꯗꯕꯅꯤꯅ
ꯈꯪꯗꯦ ꯇꯥꯛꯁ ꯀꯝꯄ꯭ꯂꯤꯇꯦꯠ ꯍꯥꯏꯔꯃꯤꯅ
ꯇꯥꯛꯁ ꯀꯝꯄ꯭ꯂꯤꯇꯦꯠ ꯍꯥꯏꯔꯃꯤꯅ
ꯎꯝ
ꯑ ꯁꯨꯖꯥꯇꯥꯒꯤ ꯂꯨꯍꯣꯡꯕꯗꯣ ꯇꯥꯕ꯭ꯔꯥ ꯇꯥꯡ ꯑꯃꯗ ꯇꯔꯦ
ꯇꯥꯡ ꯑꯃꯥꯗ ꯑꯗꯣ ꯑꯩ ꯇꯥꯡ ꯑꯃꯗ‌ꯣ ꯇꯥꯔꯒꯗꯤ
ꯇꯥꯡ ꯑꯃꯗ ꯇꯥꯔꯦ ꯂꯨꯍꯣꯡꯕ ꯑꯗꯨꯒ ꯍꯩꯖꯤꯡꯄꯣꯠꯅ ꯇꯥꯡ ꯀꯨꯟ ꯅꯤꯄꯜꯗ ꯇꯥꯔꯦ
ꯑꯣ
ꯅꯪꯒꯣ ꯃꯐꯝ ꯑꯃꯗꯅꯦ ꯑꯝꯇ ꯒ꯭ꯌꯥꯟ ꯇꯥꯅ ꯐꯝꯃꯒ ꯑꯝꯇ ꯉꯥꯡꯉꯛꯑꯣ ꯀꯩꯁꯨꯝ ꯇꯥꯗ꯭ꯔꯦ
ꯇꯥꯕꯝ ꯈꯪꯗꯕ꯭ꯔꯥ ꯑꯩꯅ ꯇꯧꯔꯤꯁ‌ꯦ
ꯎꯝ
ꯁ‌ꯣꯔꯤ ꯁ‌ꯣꯔꯤ
ꯃꯥꯒꯤ ꯍꯧꯖꯤꯡꯀꯣꯠ ꯆꯠꯄꯗ ꯁꯦꯠꯂꯕꯁꯨ ꯂꯩꯇ꯭ꯔꯤ ꯅꯪ ꯂꯩꯔꯕꯣ
ꯑꯩ ꯏꯅꯃꯗꯒꯤ ꯃꯥꯒꯤ ꯑꯣꯔꯦꯟꯁꯇ ꯇꯧꯕꯗꯣ ꯇꯧꯔꯒꯦꯕ
ꯑꯣꯟꯁ ꯀ ꯇꯧꯕꯥꯏꯗꯤ ꯀꯔꯝꯝꯕꯅꯣ
ꯅꯍꯥꯃꯨꯛ ꯑꯩꯅ ꯆꯦꯊꯨꯕꯤꯁꯅꯥꯒꯤꯗ ꯁꯦꯠꯄꯗꯣ
ꯍꯩꯅꯧ ꯑꯃꯨꯟꯕꯗꯨꯔꯥ
ꯑꯥ
ꯍꯩꯅꯧ ꯑꯃꯨꯕꯗꯨꯒ ꯄꯥꯅꯕ ꯐꯅꯦꯛꯁꯨ ꯂꯩꯔꯕꯣ
ꯂꯩꯔꯦ ꯄꯅꯕ ꯍꯥꯏꯁꯦ ꯀꯟꯇ꯭ꯔꯥꯁ ꯇꯥꯗꯣꯏꯕ
ꯄꯟꯇꯔꯥꯁ ꯑꯣꯏꯔꯁꯨ ꯌꯥꯏꯅꯦ
ꯀꯟꯗ꯭ꯔꯥꯁ ꯇꯧꯗꯔꯦ
ꯀꯟꯇ꯭ꯔꯥꯁ ꯑ‌ꯣꯏꯔꯁꯨ ꯌꯥꯏꯅꯦ
ꯑꯩꯗꯤ ꯍꯧꯖꯤꯛ ꯁꯤꯠ ꯁꯨꯠ ꯀꯗꯥꯏꯗꯒꯤ ꯂꯧꯔꯨꯅꯤ
ꯑꯩ ꯌꯥꯝ ꯆꯪꯕ ꯃꯆꯨ ꯋꯥꯏꯐꯀꯨꯝꯕ ꯀꯩꯒꯨꯝꯕ ꯑꯃ ꯁꯦꯠꯅꯤꯡ
ꯅꯦꯕꯣꯇꯥꯒꯤꯁꯤ ꯁꯦꯠꯄ ꯌꯥꯒꯗ꯭ꯔꯣ ꯈꯪꯗꯦꯅꯦ
ꯑꯉꯧꯕꯗ‌ꯣ
ꯎꯝ
ꯑꯉꯧꯕꯒꯉꯨꯕꯒꯅꯤꯅ ꯑꯃꯛ ꯅꯨꯡꯉꯥꯏꯔꯕ꯭ꯔꯥ ꯑꯗꯨꯝ ꯇꯧꯕ
ꯃꯄꯥꯟꯗꯅ ꯑꯃꯨꯕ ꯑꯣꯏꯔꯦ ꯃꯅꯨꯡꯗꯅ ꯑꯉꯧꯕ ꯑ‌ꯣꯏꯔ
ꯍꯥ
ꯐꯅꯄꯨ ꯀꯔꯤ ꯃꯆꯨꯝꯒ ꯆꯥꯟꯅꯗꯨꯅꯣ ꯈꯪꯗ꯭ꯔꯒ
ꯃꯤ ꯑꯃꯨꯕ ꯁꯦꯠꯄꯁꯨ ꯑꯗꯨꯝ ꯅꯨꯡ ꯅꯨꯡꯉꯥꯏꯒꯗ꯭ꯔꯥ
ꯃꯤꯒꯤ ꯅꯣꯡꯃꯇ ꯃꯣꯡꯕꯅꯤꯅ ꯑꯃꯣꯡꯕꯒꯨꯝꯕꯗꯨꯁꯨ ꯅꯨꯡꯉꯥꯏꯔꯣꯏꯗꯅ
ꯑꯗꯨꯅ ꯑꯗꯨꯗꯤ ꯐꯅꯦꯛꯇꯣ ꯃꯄꯥꯟꯗꯨꯗ ꯑꯃꯨꯕꯒ ꯍꯥꯏꯗꯤ ꯐꯤꯗꯨꯅ ꯑꯃꯨꯕ ꯑꯣꯏꯔꯕꯅꯤꯅ ꯌꯥꯝꯅ ꯃꯆꯨ ꯃꯥꯆꯟ ꯆꯥꯗꯕ ꯑꯃꯥ ꯑ‌ꯣꯏꯔ‌ꯦ
ꯐꯅꯦꯛ ꯑꯃ ꯅꯤꯇꯤꯁꯅ ꯃꯃꯥꯒꯤ ꯂꯩꯕꯤꯕ ꯄꯤꯡꯛꯇꯣ ꯑꯗꯨꯒꯤ ꯄꯤꯡꯛꯇꯣ ꯁꯦꯠꯂꯒ ꯑꯗꯨꯒ ꯍꯥꯏꯔꯞ ꯆꯥꯟꯅꯒꯗꯕ ꯐꯤ ꯄꯤꯡꯀꯤ ꯑꯃ ꯏꯆꯝ ꯆꯝꯕꯤꯗ ꯂꯩꯔꯣꯡꯒ ꯑꯝꯇ ꯁꯥꯠꯇꯕ ꯑꯗꯨꯝ ꯆꯝꯕ ꯀꯩꯅꯣ ꯔꯥꯅꯤ ꯃꯅꯥꯎ ꯑꯣꯏꯔꯁꯨ ꯄꯤꯡꯛ ꯑꯃ ꯇꯧꯔꯒ ꯁꯦꯠꯂꯁꯨ ꯌꯥꯗꯤ ꯌꯥꯕꯅꯦ ꯑꯗꯣ ꯑꯗꯨꯒꯤ ꯄꯤꯡꯇꯣ ꯀꯅꯥꯝ ꯂꯩꯇꯦꯅꯦ
ꯑꯗꯨꯒꯤ ꯄꯤꯡ ꯑꯗꯨ ꯀꯅꯥꯝ ꯂꯩꯇ‌ꯦ ꯅꯪ ꯑꯣꯔ ꯑꯣꯔꯒꯟꯖꯥ ꯑꯝ ꯂꯩꯔꯣꯗꯅꯥ ꯗꯨ ꯑꯣꯏꯔꯒꯅ ꯑꯗꯨꯏ ꯑꯣꯔꯒꯟꯖꯥꯗꯨ ꯌꯥꯝ ꯇꯧꯅꯕꯅꯤ ꯍꯧꯖꯤꯛ ꯗꯨꯄꯠꯇꯥꯗ
ꯑꯁ ꯑꯣꯔꯒꯟꯖꯥ ꯂꯩꯅꯤꯉꯥꯏ ꯄꯩꯁꯥ ꯂꯩꯇ꯭ꯔꯤꯗꯥ ꯐꯥꯏꯅꯦꯜ ꯇꯤꯆꯤꯡ ꯆꯠꯄꯒꯤ ꯐꯅꯦꯛ ꯐꯥꯎ ꯂꯩꯗ꯭ꯔꯤ
ꯑꯗꯨ ꯌꯥꯎꯕ
ꯑꯁ ꯅꯪꯒꯤ ꯀꯩꯅꯣ ꯃꯈꯣꯟ ꯃꯌꯥꯝꯗꯣ
ꯁꯤꯅ ꯂ‌ꯣꯏꯔ‌ꯩ ꯁꯤꯅ ꯂ‌ꯣꯏ ꯍꯤꯟꯖꯥꯡ ꯁꯣꯛ ꯇꯧꯕꯩ ꯁꯥꯎꯕ ꯌꯥꯗꯦ ꯁꯤ ꯅꯇꯪ ꯃꯤꯠꯀ ꯊꯨꯞꯄ‌ꯦ ꯑꯩꯁ
ꯕꯕꯤꯅꯥ ꯍ‌ꯣꯏ ꯐꯥꯏꯅ‌ꯦꯜ ꯇꯤꯆꯤꯡ ꯆꯠꯂꯕ‌ꯣ
ꯆꯠꯂꯦ ꯃꯥꯏ ꯏꯁꯇ‌ꯦꯇꯁ ꯊꯥꯒꯠꯂꯛꯏꯗꯨꯗꯤ
ꯏꯟꯇꯟ ꯅꯠꯇ꯭ꯔꯣ
ꯏꯟꯇꯟ ꯅꯠ ꯇꯕ ꯃꯥꯥꯜꯂꯤꯗ ꯐꯥꯏꯅ‌‌ꯦꯟ ꯇꯤꯆꯤꯡ ꯀꯥꯏꯅ ꯍꯥꯏꯔ ꯏꯕꯒꯤ ꯀꯩꯅ‌ꯣ ꯑꯃ
ꯃꯣꯏꯗꯤ ꯀꯔꯤ ꯁ꯭ꯀꯨꯜꯗ ꯄꯤꯖꯥꯠꯅ‌ꯣ
ꯑꯗꯨꯋꯥꯏ ꯀꯩꯅꯣꯗ ꯑꯅꯛꯄꯗ ꯄꯤꯔꯝꯒꯅꯤ ꯃ‌ꯣꯏ ꯀꯩꯅꯣ ꯀꯣꯂꯦꯖꯇꯨꯒ ꯅꯛꯄ ꯕꯦꯠꯊ‌ꯦꯜꯒꯨꯝꯕꯗꯒ ꯄꯦꯊꯦꯜꯗꯣ ꯍꯥꯟꯅꯗꯤ ꯆꯠꯂꯨꯔꯦꯗꯣ ꯈꯪ ꯑꯗꯨꯒ ꯄꯤꯕ꯭ꯔꯥ ꯅꯠꯇ꯭ꯔꯒ ꯃꯣꯏ ꯕꯤꯁꯅꯨꯄꯨꯔ ꯍꯥꯏꯌꯔ ꯁꯦꯀꯦꯟꯗꯔꯤꯒꯁꯨ ꯅꯛꯅꯔꯦꯗꯅ ꯑꯃꯗꯣ
ꯑꯇꯣꯞꯄ ꯁ꯭ꯀꯨꯜ ꯀꯣꯂꯦꯖꯅ ꯑꯃ ꯑꯦꯁꯥꯏꯟ ꯇꯧꯗꯣꯏꯅꯦꯕ
ꯑꯈꯣꯏꯗꯤ ꯑꯁꯤꯒꯤ ꯀꯩꯁꯥꯝꯊꯣꯡ ꯍꯥꯏ ꯁ꯭ꯀꯨꯜꯗ ꯄꯤꯔꯛꯇꯧ ꯃꯥꯜꯂꯦ ꯃꯃꯥꯡꯗ ꯑꯗꯨꯗꯒ ꯇꯧꯋꯦ ꯍꯥꯏ ꯀꯩꯁꯥꯝꯊꯣꯡ ꯍꯥꯏ ꯁ꯭ꯀꯨꯜꯗꯒ ꯄꯤꯔꯑꯗꯤ ꯑꯁ ꯅꯨꯡꯉꯥꯏꯗꯣꯔꯤ ꯄꯣꯠꯅꯤ ꯑꯉꯥꯡ ꯃꯌꯥꯝꯗꯨꯒ ꯒꯣꯔꯃꯦꯟ ꯁ꯭ꯀꯨꯜꯒ ꯑꯣꯏꯔꯦ
ꯀꯣꯛ ꯉꯥꯎꯗꯣꯏꯅꯤꯅꯦ ꯀꯟꯇ꯭ꯔꯣꯜ ꯇꯧꯕ ꯉꯝꯃꯣꯏꯗꯣꯏꯅꯦ ꯀ꯭ꯂꯥꯁꯔꯨꯝꯗꯣ ꯀꯥ ꯍꯦꯟꯅ ꯑꯉꯥꯡ ꯌꯥꯝꯃꯦ ꯍꯥꯏꯌꯦꯕ
ꯁ꯭ꯀꯨꯜ ꯑꯣꯏꯁꯨ ꯐꯖꯅ ꯇꯝꯃꯤꯕ ꯑꯣꯏꯖꯥꯠꯅꯤ
ꯎꯝ ꯃꯃꯤꯡ ꯆꯠꯂꯤꯅꯤ ꯀꯩꯅꯣ
ꯎꯝ
ꯃꯃꯥꯡꯗ ꯑꯗꯨꯗ ꯇꯧꯒꯤꯅ ꯍꯥꯏꯐꯦꯠ ꯍꯥꯏꯅꯩꯕ ꯍꯟꯗꯛꯁꯨ ꯑꯗꯨꯝ ꯇꯧꯈꯤꯝ ꯑꯗꯨꯝ ꯇꯧꯁꯤꯜꯂꯁꯦꯅ ꯇꯧꯁꯜꯂꯑꯒꯗꯤ ꯑꯉꯥꯡꯁꯤꯡꯗꯨꯕꯨ ꯀꯟ ꯇ꯭ꯔꯣꯜ ꯇꯧꯒꯗ꯭ꯔꯥ ꯑꯣꯖꯥꯅ ꯌꯦꯡꯖꯜꯂꯛꯄꯗꯨꯕꯨ ꯀꯩꯅꯣ ꯇꯧꯒꯗ꯭ꯔꯥ ꯐꯖꯗꯣꯔꯤ ꯄꯣꯠꯅꯤ ꯁꯤꯗꯤꯌꯥꯔꯥꯅꯤ ꯂꯣꯏꯔꯕꯣ
ꯂ‌ꯣꯏꯗꯔꯤꯗꯥ ꯂ‌ꯣꯏ ꯇꯩ ꯀꯩꯅꯣ ꯇꯧꯔꯒ ꯍꯥꯞꯀꯦ ꯇꯧꯗ ꯉꯥꯏ ꯑꯩꯈꯣꯏ ꯃꯥꯒꯤ ꯅꯨꯡꯁꯤꯗꯥꯛꯁꯦ ꯉꯥꯏꯕꯗꯅꯦ ꯊꯦꯡꯉꯤꯁ
ꯅꯦꯆꯧꯕꯤꯗꯣ ꯐꯣꯟ ꯇꯧꯔꯛꯑꯦ ꯃꯥꯝꯇꯣꯟꯗ ꯃꯥ ꯄꯥꯏꯞꯇꯣ ꯊꯥꯡꯕ ꯉꯝꯗ꯭ꯔꯦ ꯑꯝꯇ ꯂꯧꯔꯨ ꯂꯥꯛꯑꯣꯅ
ꯑꯣ ꯃꯥ ꯉꯁꯥꯏ ꯇꯣꯡꯉꯅꯤꯗꯣ ꯀꯔ ꯀꯔ ꯂꯥꯛꯇꯣꯏꯅꯣ ꯌꯥꯝ ꯍꯪꯉꯝꯕꯅꯦ ꯗꯗꯥꯗ ꯍꯜꯂꯛꯑꯃꯕꯅꯦꯕ ꯑꯗꯨ ꯆꯦ ꯀꯣꯠꯄ ꯂꯣꯏꯗꯔ꯭ꯤ ꯑꯍꯤꯡ ꯌꯦꯛꯄ ꯅꯠꯇ꯭ꯔꯒ ꯃꯣꯏ ꯍꯧꯖꯤꯛ ꯑꯣꯖꯥ ꯑꯃꯥ ꯅꯣꯏꯅ ꯀꯤꯆꯦꯗ ꯄꯨꯂꯞ ꯄꯨꯊꯜꯂꯛꯑꯦ ꯑꯍꯤꯡꯗꯦ ꯄꯨꯡ ꯃꯍꯨꯠꯇ ꯃꯣꯏꯗ ꯑꯣꯏꯅ ꯄꯣꯠꯂꯁꯤ ꯂꯥꯛꯑꯣꯅ ꯑꯗꯨꯏ ꯀ꯭ꯌꯥꯡꯒꯩꯗ ꯆꯠꯈ꯭ꯔꯦ
ꯅꯣꯏ ꯄꯩꯈꯥ ꯇꯧꯔꯤꯕꯣ
ꯂꯣ
ꯗꯗꯥ ꯑꯣꯏꯒꯤ
ꯄꯩꯈꯥ ꯇꯧꯕ ꯈꯪꯗ꯭ꯅꯤ ꯆꯦꯛ ꯈꯣꯠꯄ ꯍꯥꯏꯅꯤ ꯄꯩꯈ ꯇꯧꯔꯅꯤ ꯄꯩꯈꯥ ꯂꯣꯏꯔꯛꯄ ꯃꯥꯜꯂꯦ ꯈꯟꯕꯗꯥ ꯍꯧꯖꯤꯛ ꯁꯦ ꯃꯣꯏ꯫
ꯂꯣꯌꯔꯥꯒꯥ ꯀꯔꯝꯗꯥꯏ ꯃꯥꯜꯂꯤ
ꯃꯥꯝꯇꯣꯟꯗ ꯐꯣꯟ ꯇꯧꯔꯛꯑ ꯆꯠꯈꯤꯕꯅꯦꯕ
ꯑꯣ
ꯄꯥꯏꯞꯇꯣ ꯊꯥꯡꯕ ꯉꯝꯗ꯭ꯔꯦ ꯒꯥꯔꯤꯗ ꯂꯧ ꯂꯥꯛꯑꯣꯅ
ꯏꯃ ꯇꯕꯗꯣ ꯂꯑꯗ ꯑꯦ ꯍꯅꯤ ꯄꯥꯏ ꯍꯥꯏꯔꯝꯕꯅꯦ
ꯅꯣꯏꯒꯤ ꯇꯣꯇꯤꯒꯤ ꯄꯥꯏꯞꯂꯣ
ꯍꯣꯏ꯫
ꯅꯣꯏꯒꯤ ꯍꯥꯟꯅꯩꯗꯣ ꯀꯩꯗꯧꯔꯒꯦ
ꯏꯆꯟ ꯃꯣꯏꯒꯤ ꯃꯤ ꯃꯃꯥꯡꯗꯒꯤ ꯄꯨꯈꯤꯗꯣꯔꯦ ꯂꯥꯝꯇꯣꯛꯒ ꯑꯩꯈꯣꯏꯒꯇꯪꯅꯤꯗꯅ ꯁꯤꯗ ꯃꯅꯤꯡꯗ ꯇꯧꯗꯣꯏꯁꯦ
ꯅꯣꯏꯒꯤ ꯑꯃ ꯇꯣꯉꯥꯟꯅ ꯄꯥꯟꯗꯣꯔꯕ
ꯅꯠꯇꯂꯦꯃꯤ ꯏꯆꯟ ꯍꯣꯏꯒꯤꯗꯤ ꯃꯥꯡꯇꯣ ꯍꯣꯏꯅ ꯑꯣꯏꯔꯝꯕꯗꯣ ꯑꯣꯏꯔꯅꯤꯗꯅ
ꯎꯝ
ꯑꯗꯨꯅ ꯃꯣꯏ ꯑꯗꯨꯒꯤꯗꯣ ꯃꯅꯤꯡ ꯇꯥꯅ ꯄꯨꯔꯛꯅꯕꯒꯤ ꯄꯥꯏꯞꯇꯨ ꯃꯣꯏꯒꯤꯗꯤ ꯗꯔꯀꯥ ꯂꯩꯇꯔꯦꯗꯅ
ꯃꯣꯏ ꯃꯃꯥꯡꯗꯩ ꯂꯧꯖꯔꯒꯦꯅ ꯂꯧꯁꯟꯈ꯭ꯔꯦ
ꯑꯥ ꯇꯨꯅ ꯃꯥꯝꯇꯣꯛꯅ ꯑꯩꯈꯣꯏ ꯈꯛꯇꯪ ꯇꯥꯔꯦ ꯁꯤ ꯃꯅꯤꯡꯁꯤꯗ
ꯎꯝ
ꯑꯗꯨꯒꯤ ꯄꯥꯏꯞ ꯇꯨ ꯂꯩꯕ
ꯎꯝ ꯎꯝ
ꯋꯥ ꯈꯕ
ꯃꯥꯝꯇꯣꯟꯗ ꯑꯁ ꯑꯩꯗꯤ ꯇꯥꯡ ꯑꯃ ꯑꯩꯗꯤ ꯇꯥꯡ ꯑꯃ ꯂꯨꯍꯣꯡꯕꯁꯦ ꯑꯁ ꯌꯥꯒꯗ꯭ꯔꯥ ꯌꯥꯔꯣꯏꯗ꯭ꯔꯥ ꯈꯪꯗꯔꯦꯅꯦ
ꯅꯪ ꯌꯥꯗ꯭ꯔꯗꯤ ꯑꯩ ꯏꯊꯟ ꯆꯠꯄ ꯇꯜꯂꯤ ꯃꯣꯏ ꯑꯇꯩꯒꯤ ꯑꯇꯣꯞꯄꯒꯤꯁꯨ ꯅꯠꯇꯦ ꯀꯩꯅꯣ ꯃꯣꯏ ꯂꯥꯏꯁꯪꯕꯝꯒꯤꯒ ꯑꯣꯏꯔꯦ
ꯑꯗꯨꯅꯦ ꯅꯪꯁꯨ ꯅꯇꯣꯝ ꯆꯠꯄꯗꯤ ꯇꯟꯅꯦꯕ ꯑꯩꯁꯨ ꯏꯊꯟ ꯆꯠꯄ ꯇꯜꯂꯦꯕ ꯅꯪ ꯑꯃꯨꯛ ꯌꯥꯎꯗ꯭ꯔꯗꯤ
ꯎꯝ ꯅꯪ ꯅꯪꯒꯤ ꯐꯥꯏꯅꯦꯜ ꯇꯤꯆꯤꯡꯗꯣ ꯇꯥꯁꯜꯂꯦ ꯍꯥꯏꯔꯒꯗꯤ ꯑꯩ ꯆ ꯆꯥꯕꯁꯨ ꯆꯠꯂꯣꯏꯗꯣꯏꯕ ꯆꯠꯇꯣꯏꯕ ꯇꯥꯗ꯭ꯔꯦ ꯍꯥꯏꯔꯒꯅ ꯆꯠꯂꯣꯏꯗꯣꯏꯕ ꯂꯨꯍꯣꯡ ꯀꯩꯒꯤꯅꯣꯗ ꯆꯥꯛ ꯆꯥ ꯆꯠꯂꯨꯔꯒ ꯂꯨꯍꯣꯡ ꯆꯠꯄ ꯍꯥꯏꯗꯣ ꯑꯣꯏꯔꯣꯏꯗꯕ ꯋꯥꯔꯤꯅꯤ
ꯑꯩꯁꯨ ꯐꯥꯏꯅꯦꯜ ꯇꯤꯆꯤꯡꯗꯣ ꯏꯅꯝꯃꯣꯏꯅ ꯁꯣꯝꯗ ꯍꯥꯏꯍꯧꯔꯤꯁꯤꯅ ꯅꯪꯒꯤ ꯐꯥꯏꯅꯦꯜ ꯇꯤꯆꯤꯡ ꯆꯠꯇꯧꯗꯣ ꯆꯠꯂꯣ ꯍꯜꯂꯛꯑꯀꯥꯟꯗ ꯏꯔꯨ ꯐꯠ ꯆꯥꯏꯊꯔꯒ ꯅꯪꯒꯤ ꯁꯦꯠꯀ ꯆꯥꯒꯗꯕꯗ ꯗꯣ ꯍꯥꯟꯅ ꯔꯦꯗꯤꯗ ꯊꯝꯃꯝꯃꯒ ꯍꯦꯛ ꯍꯜꯂꯛꯄꯒ ꯐꯠ ꯐꯠ ꯍꯣꯡꯗꯣꯛꯑꯒ ꯑꯗꯨꯝ ꯂꯥꯛꯑꯣ ꯁꯤꯅꯤ ꯃꯣꯏ ꯍꯥꯏꯁꯦ꯫ ꯑꯗꯣ ꯐꯥꯏꯅꯜ ꯊꯤꯆꯤꯡꯁꯦ ꯇꯥꯅꯤ ꯇꯥꯔꯣꯏ ꯈꯪꯗ꯭ꯔꯤꯕ ꯇꯦꯟꯇꯦꯇꯤꯞ ꯑꯣꯏꯅ ꯊꯣꯛꯄꯅꯦꯕ ꯗꯦꯠꯇꯣ ꯑꯗꯨꯅ ꯇꯥꯡ ꯑꯃꯁꯤꯗ ꯇꯥꯕꯤꯔꯛꯇ꯭ꯔꯒꯗꯤ ꯌꯥꯝ ꯐꯔꯦ ꯑꯗꯣ ꯀꯩꯒꯨꯝꯕ ꯇꯥꯡ ꯑꯃꯁꯤꯗ ꯇꯥꯁꯜꯂꯛ ꯇꯥꯔꯒ ꯗꯤ ꯑꯩꯁꯦ ꯍꯥꯏꯕꯗꯤ ꯉꯝꯗ꯭ꯔꯦꯕ ꯍꯜꯂꯛꯑꯒ ꯑꯃꯨꯛ ꯐꯠ ꯐꯠ ꯂꯣꯏꯁꯤꯜꯂꯒ ꯆꯠꯄꯗ ꯅꯠꯇ꯭ꯔꯒꯅ ꯆꯠ ꯇꯕ꯭ꯔꯥ ꯑꯃ꯫ ꯊꯦꯡꯅ ꯍꯜꯂꯛ ꯇꯥꯔꯗꯤ ꯅꯪꯉꯣꯏꯕ ꯃꯣꯏꯅ ꯍꯥꯏꯁꯤꯅ ꯊꯤꯟꯕꯕꯨ ꯅꯪꯉꯗꯤ ꯌꯥꯔꯦ꯫
ꯀꯦꯕ ꯍꯥꯏꯕ ꯑꯃ ꯂꯩ ꯑꯩꯈꯣꯏꯗꯤ ꯃꯣꯏ ꯂꯨꯍꯣꯡꯕ ꯊꯑꯣꯏꯀꯤ ꯌꯥꯎꯕꯁꯨ ꯅꯠꯇꯦ꯫
ꯑꯗꯨꯅꯦ ꯑꯗꯒꯤꯗꯤ ꯃꯣꯏꯗꯤ ꯃꯧꯅꯤꯅ ꯑꯃꯔꯣꯝꯗ ꯀꯦꯒꯦꯔꯥ ꯀꯦꯔꯣꯏꯔꯥ ꯐꯤꯔꯣꯟ ꯑꯃ ꯍꯣꯡꯗꯣꯛꯑ ꯂꯣꯏꯔꯦ꯫
ꯑꯁ꯫
ꯑꯩꯈꯣꯏꯒ ꯃꯣꯏꯒ ꯃꯥꯟꯅ ꯌꯥꯄꯣꯠꯇꯦ ꯃꯣꯏꯅꯗꯤ ꯐꯠ ꯍꯣꯡꯗꯣꯛꯑ ꯂꯥꯛꯎ ꯍꯥꯏꯔꯤꯕ꯫
ꯍꯅꯨꯕꯤ ꯅꯣꯏ ꯀꯔꯤ ꯈꯪꯉꯤ ꯇꯧꯁꯜꯂꯣ꯫
ꯑꯩ ꯌꯦꯡꯉꯒꯦꯗꯤ ꯍꯥꯏꯔꯝꯕꯅꯤ꯫
ꯃꯥꯥꯅꯤ ꯑꯗꯨ ꯍꯥꯏꯗꯅ ꯀꯔꯤꯗ ꯍꯥꯏꯔꯨꯅꯤ꯫
ꯑꯗꯣ ꯇꯥꯡ ꯑꯃꯁꯦ ꯇꯥꯕꯤꯔꯛꯇ꯭ꯔꯗꯤ ꯐꯅꯤ꯫ ꯍꯧꯖꯤꯛ ꯐꯥꯎꯒꯤꯗꯤ ꯇꯁꯦꯡꯕ ꯀꯩꯅꯣ ꯊꯣꯛꯇ꯭ꯔꯤ꯫
ꯅꯣꯇꯤꯁ ꯊꯣꯛꯇ꯭ꯔꯤ꯫ ꯐꯔꯦ ꯐꯔꯦ ꯊꯝꯃꯒꯦ꯫
ꯍꯣꯏ ꯊꯝꯃꯣ ꯊꯝꯃꯣ꯫